ꯍꯜꯂꯣ ꯇꯥꯏꯌꯦ ꯎꯝ
ꯀꯩꯗꯧꯔꯤꯅꯣ
ꯃꯊꯛꯇ ꯋꯥꯀꯤꯡ ꯆꯠꯂꯤꯕ
ꯅꯪꯁꯦ ꯌꯥꯝ ꯂꯩ
ꯃꯤꯗꯤ ꯌꯥꯝ ꯂꯩꯀꯣ ꯁꯤꯝ ꯌꯥꯝ ꯄꯥꯏꯀꯣ ꯃꯤꯗꯤ ꯍꯥꯥ
ꯅꯪꯅ ꯍꯥꯏꯗ꯭ꯔꯁꯨ ꯑꯩ ꯒ꯭ꯌꯥꯟ ꯇꯥꯔꯦꯕ ꯅꯪꯅ ꯍꯥꯏꯗ꯭ꯔꯁꯨ ꯑꯩ ꯒ꯭ꯌꯥꯟ ꯇꯥꯔꯦꯕ
ꯑ ꯑ ꯅꯨꯄꯥꯒ ꯀꯣꯏꯔꯗꯤ ꯑꯁ ꯌꯥꯝꯗꯧ ꯖꯥꯠꯅꯤꯍꯦ ꯃꯤꯗꯤ ꯍꯥ ꯅꯨꯄꯥꯒ ꯀꯣꯏꯔꯗꯤ ꯃꯤꯗꯤ ꯌꯥꯝꯗꯧꯖꯥꯠꯅꯤ ꯍꯥꯏꯕ
ꯍꯣꯏ ꯖꯥꯠ ꯖꯥꯠ ꯅꯝꯕꯔ ꯂꯧꯔꯒ ꯀꯔꯤ ꯌꯦꯟꯖꯥꯡ ꯆꯥꯗꯣꯏꯅꯣ
ꯉꯁꯥꯏꯒꯤ ꯏꯔꯣꯝꯕꯗꯣ꫰
ꯎꯁ ꯍꯥꯎꯅꯤ
ꯍꯥꯎꯇꯦꯗ ꯀꯥꯏꯗꯩ ꯀꯥꯡꯍꯧ ꯑꯃꯒ ꯆꯥꯔꯅꯤ ꯀꯥꯡꯍꯧ ꯑꯃ ꯂꯩꯔꯛꯑꯃꯅꯤ ꯈꯪꯗꯦ ꯀꯥꯡꯍꯧ ꯅꯠꯇ꯭ꯔꯒ ꯄꯥꯐꯔ
ꯑꯣꯀꯦ ꯌꯥꯝꯠꯇ ꯍꯥꯎꯔꯅꯤ ꯅꯪꯁꯦ ꯌꯥꯝ ꯍꯔꯥꯎꯔ ꯂꯩꯕ ꯃꯥꯜꯂꯦꯀꯣ
ꯍꯣꯏ ꯏꯁꯩ ꯇꯥꯔꯝꯕꯅꯦꯕ ꯑꯩꯗꯣ ꯅꯨꯡꯉꯥꯏꯅ ꯋꯥꯈꯜ ꯁꯥꯒꯠꯂꯒ ꯏꯁꯩ ꯇꯥꯔꯝꯕ
ꯀꯔꯤ ꯏꯁꯩꯅꯣ
ꯑꯗꯨꯒ ꯅꯪꯅ ꯇꯧꯁꯦ ꯍꯥꯏꯔꯛꯄ ꯑꯩꯒꯤ ꯏꯁꯩ ꯅꯣꯏꯅ ꯇꯥꯕ ꯍꯩꯇꯕ ꯏꯁꯩꯗꯣ
ꯍꯣꯔꯦꯟ ꯍꯣꯔꯦꯟꯅ ꯅꯪꯅ ꯇꯧꯔꯛꯑꯣ
ꯍꯣꯏ ꯍꯣꯏ ꯎꯝ
ꯑꯩꯒꯤꯁꯦ ꯅꯝꯕꯔ ꯑꯃꯗ ꯅꯪꯕꯨ ꯀꯣꯜ ꯇꯧꯕ ꯌꯥꯗꯦ ꯂꯤꯃꯤꯠ ꯁꯨꯔꯦ ꯅ
ꯑꯗꯨꯗꯣ ꯑꯩꯁꯨ ꯉꯁꯥꯏ ꯉꯁꯥꯏ ꯏꯃꯥꯟꯅꯕꯤꯗ ꯏꯃꯥꯟꯅꯕꯤꯗ ꯇꯧꯋꯦꯕꯀꯣ ꯑꯗꯨꯒ ꯕꯤꯖꯤ ꯑꯗꯨꯝ ꯊꯥꯕꯅꯦ
ꯅꯪꯒꯤꯗꯤ ꯕꯤꯖꯤ ꯊꯣꯛ ꯑ ꯑꯩꯒꯤꯗꯤ ꯔꯤꯖꯦꯛ ꯆꯠ ꯅꯤꯡꯉꯥꯏ ꯅꯤꯡꯉꯥꯏ ꯑꯗꯨ ꯇꯧꯔ ꯂꯩꯌꯦꯕ ꯑꯗꯨꯒꯤ ꯃꯊꯥ ꯁꯥꯥꯕ ꯑꯗꯨꯗꯤ ꯑꯦꯁꯤꯗ
ꯎꯝ ꯑꯁ ꯈꯪꯗꯦꯗ ꯑꯩꯈꯣꯏꯗꯤ ꯄꯪꯇꯧꯗ ꯍꯦꯛ ꯇꯧꯁꯜꯂꯦ ꯍꯟꯖꯤꯟ ꯍꯟꯖꯤꯟꯒ ꯅꯝꯖꯤꯜꯂꯦ
ꯉꯁꯤꯅ ꯀꯩ ꯌꯦꯟꯖꯥꯡ ꯊꯣꯡꯉ ꯆꯥꯔꯒꯦꯕ
ꯉꯁꯤꯗꯨ ꯈꯖꯤꯡ ꯀꯡꯍꯧ ꯆꯥꯌꯦꯗ
ꯏꯁ ꯋꯥꯎ ꯍꯥꯎꯅꯤ ꯀꯣ
ꯑꯩꯈꯣꯏ ꯏꯃꯥꯟꯅꯕꯤ ꯑꯃ ꯈꯔ ꯅꯣꯏꯇꯛ ꯇꯧꯕꯤꯗꯨꯅ ꯁꯦꯝꯕꯤꯕ ꯍ ꯊ ꯑꯁ ꯏꯃꯥꯅꯕꯤ ꯑꯃ ꯂꯩꯕꯗꯣ ꯈꯪꯗꯦ ꯑꯩꯈꯣꯏꯒꯤ ꯔꯨꯝꯗ ꯈꯔ ꯅꯣꯏꯇꯛ ꯇꯧꯕ ꯅꯨꯄꯤꯗꯣ
ꯑꯣ ꯖꯤꯅ
ꯑꯥ ꯃꯥꯅ ꯁꯦꯝꯕꯤꯕ ꯋꯥꯔꯦꯡ ꯎ ꯃꯥꯅ ꯑꯍꯥꯎ ꯑꯍꯥꯎꯕ ꯁꯦꯝꯕꯤꯔ ꯂꯩꯔꯦ ꯑꯩꯈꯣꯏꯒꯤꯗꯃꯛ ꯑ
ꯆꯥꯛ ꯂꯥꯃꯦꯗ ꯑꯩꯁꯨ
ꯄꯨꯡ ꯀꯌꯥꯗ ꯆꯥꯗꯣꯏꯅꯣ ꯅꯪꯗꯤ
ꯁꯤ ꯂꯣꯏꯔ ꯆꯥꯔꯗꯧꯅꯤ ꯑꯗꯨꯅꯅꯦ ꯁꯠ ꯁꯠ ꯇꯧꯍꯧꯁꯦ ꯍꯥꯏꯗꯣ
ꯍꯣꯏ ꯍꯣꯏ ꯇꯧꯔꯁꯦ ꯇꯧꯔꯁꯦ ꯃꯇꯝꯁꯦ ꯄꯨꯅꯤꯡꯉꯥꯏ ꯅꯪꯅ ꯍꯥꯏꯕꯤꯌꯨ ꯑꯗꯨꯗꯤ
ꯎꯝ ꯁꯝꯖꯟꯖꯤꯔ ꯖꯔꯔ ꯑꯍꯤꯍꯤ
ꯁꯃꯖꯤꯟꯕ ꯌꯥꯔꯗꯤ ꯐꯅꯤꯕꯥ ꯁꯠ ꯁꯠ ꯁꯠ ꯁꯠ
ꯎꯝ ꯋꯔꯤꯒꯥꯖꯦ ꯕꯗꯕꯗ ꯕꯔ ꯕꯔ ꯁꯥꯔꯒ
ꯍꯣꯏ ꯂꯣꯏꯁꯤꯟꯒꯗꯕꯅꯦꯕ ꯍꯣꯏ ꯕꯔꯕꯔ ꯔ ꯁꯨꯃꯥꯏꯅ ꯇꯥꯎꯕ ꯌꯥꯔꯗꯤ ꯐꯗꯧꯕ ꯌꯦꯉꯣꯀꯣ
ꯗꯨꯅꯦ ꯍꯥꯏꯁꯦ
ꯗꯨ ꯑꯣꯏꯔꯗꯤ ꯐꯠ ꯐꯠ ꯐꯠ ꯐꯠ ꯂꯣꯏꯁꯤꯟꯂꯒ
ꯎꯝ ꯀꯔꯤꯅꯣ ꯇꯧꯗꯣꯏꯁꯦ ꯈꯪꯗꯦꯗ
ꯀꯔꯤ ꯇꯧꯕꯥꯔ
ꯉꯁꯥꯏꯅꯦꯀꯣ ꯑꯩꯗ ꯀꯦꯝ ꯇꯧꯗꯦ ꯉꯁꯥꯏ ꯋꯥꯔꯤ ꯑꯝ ꯂꯤꯔꯛꯀꯦ ꯑꯩꯈꯣꯏꯒꯤ ꯍꯦꯛ ꯃꯅꯤꯡꯗ ꯑꯩꯈꯣꯏꯒꯤ ꯌꯨꯝꯗꯨꯒꯤ ꯍꯦꯛ ꯃꯅꯤꯡꯗ ꯌꯨꯝ ꯑꯃ ꯂꯩꯌꯦꯕꯀꯣ ꯑꯗꯨꯗꯣ ꯑꯩꯈꯣꯏ ꯅꯤꯅꯦ ꯍꯣꯏ ꯊꯣꯛꯄ ꯔꯤꯂꯦꯇꯤꯞꯁꯈꯩꯒꯤ ꯌꯨꯝꯅꯦꯕ ꯑꯗꯨꯗ ꯗꯗꯥ ꯑꯃ ꯂꯩꯕꯅꯦꯕ ꯃꯥꯗꯣꯀꯣ ꯑꯩꯅ ꯏꯁꯩ ꯇꯥ ꯇꯥꯔꯒ ꯁꯨꯝ ꯆꯠꯂꯤꯉꯥꯏꯗꯅꯦ ꯃꯥꯗꯣ ꯑꯁ ꯊꯣꯡꯗꯨꯁꯨ ꯁꯕꯥꯛ ꯐꯥꯛꯑꯦꯕꯀꯣ ꯃꯣꯏꯒꯤꯗꯣ ꯃꯊꯛꯀꯤ ꯊꯣꯡ ꯍꯥꯏꯇꯥꯔꯦꯅꯦ ꯊꯣꯡꯅꯥꯎ ꯅꯠꯇꯕ ꯊꯣꯡꯗꯣ ꯁꯕꯥꯛ ꯐꯥꯛꯑꯒ ꯄꯦꯟꯇꯤ ꯑꯃꯥꯈꯛ ꯁꯦꯠꯂꯥ ꯆꯠꯈꯔ꯭ꯤꯕꯥ
ꯑꯩ ꯅꯣꯛꯅꯤꯡꯕꯖꯤꯗꯤ ꯂꯣꯏ ꯇꯥꯖꯔꯅꯤ ꯁꯤꯗꯩꯗꯤ
ꯑꯗꯨ
ꯊ
ꯍꯧꯖꯤꯛꯇꯤ ꯑꯗꯨꯝ ꯋꯥꯀꯤꯡ ꯆꯠꯂꯨꯕ꯭ꯔꯣ ꯍꯧꯖꯤꯛꯁꯨ
ꯍꯣꯏ ꯆꯠꯂꯤ ꯅꯦꯠ ꯇꯠꯈꯤꯅꯤꯅ ꯌꯥꯝ ꯄꯥꯛ ꯆꯠꯇꯦ ꯅꯦꯠ ꯐꯪꯕ ꯖꯒꯥꯗꯅꯦ ꯑꯩꯅ ꯂꯩꯁꯦ
ꯑꯩꯁꯨꯅꯦ ꯃꯊꯥ ꯌꯥꯝ ꯁꯥ ꯁꯥꯔꯒꯅꯦ ꯀꯣꯜ ꯇꯥꯎꯕꯅꯤ
ꯀꯩꯅꯣ ꯅꯪ ꯅꯦꯠ ꯂꯣꯏꯗꯣꯔꯕꯣ
ꯅꯠꯇꯦ ꯋꯥꯏꯐꯥꯏ ꯍꯧꯖꯤꯛꯁꯨ ꯁꯝꯕ
ꯑꯣ
ꯇꯨꯒꯤꯅꯤ
ꯑꯍꯥꯎ ꯑꯍꯥꯎꯕ ꯆꯥꯊꯔꯦ ꯃꯤꯗꯤ
ꯅꯪ ꯍꯦꯟꯅ ꯆꯥꯎꯕꯥ
ꯈꯪꯗꯦꯗ ꯆꯥꯏꯔ ꯆꯥꯗ꯭ꯔꯤꯔ ꯌꯦꯟꯒꯗꯤ ꯆꯥꯗꯕ ꯀꯨꯏꯔꯦꯗ ꯑꯃꯨꯛ ꯑꯅꯤꯔꯛꯈꯛ ꯆꯥꯔꯒ ꯇꯣꯛꯈ꯭ꯔꯦ
ꯑꯣ
ꯀꯩꯁꯨꯁꯨ ꯆꯥꯅꯤꯡꯗꯦꯗ ꯌꯦꯟꯗꯤ
ꯑꯩꯁꯨ ꯆꯥꯅꯤꯡꯗ꯭ꯔꯦ ꯍꯧꯖꯤꯛꯀꯥꯟꯗꯤ
ꯆꯥꯅꯤꯡꯗꯦ ꯆꯥꯅꯤꯡꯕ ꯐꯥꯎꯗꯦ ꯎꯝ ꯍꯣꯏ
ꯍꯣꯏ ꯈꯪꯗ꯭ꯔꯦꯗ ꯀꯨꯏꯗꯤ ꯀꯨꯏꯗ꯭ꯔꯦꯀꯣ ꯍꯂꯥꯛꯅꯤꯉꯥꯏ ꯇꯥꯕ꯭ꯔꯣ
ꯑꯩ ꯅꯪ ꯄꯠ ꯄꯠ ꯇꯠꯄꯔ ꯈꯪꯗꯦ
ꯍꯣꯏꯕ ꯅꯨꯡꯉꯥꯏꯇꯦꯕ ꯑꯗꯨꯅꯅꯦ ꯑꯁꯤ
ꯎꯝ ꯎꯝ
ꯍꯩ ꯑꯉꯥꯡꯕ ꯍꯥꯏ
ꯑꯩꯁꯨ ꯉꯥꯡꯕ ꯍꯩꯇ꯭ꯔꯦ ꯀꯔꯤ ꯉꯥꯡꯁꯦ ꯍꯥꯏꯅꯣ
ꯋꯥ ꯈꯔ ꯉꯥꯡꯉꯣ
ꯀꯅꯥ ꯀꯅꯥ ꯄꯥꯎ ꯐꯥꯎꯅꯔꯤꯒꯦ ꯑꯩꯈꯣꯏꯒꯤ ꯑꯩꯈꯣꯏ ꯂꯝ ꯃꯆꯥꯈꯩꯒꯤ
ꯑꯩꯗꯤ ꯀꯥꯎꯗꯕ ꯏꯃꯥꯟꯅꯕꯤ ꯏꯃꯥꯟꯅꯕ ꯑꯩꯅ ꯃꯤꯅ ꯐ꯭ꯔꯤ ꯂꯩꯕ꯭ꯔꯣ ꯒꯨꯝꯕ ꯍꯪꯕ ꯃꯇꯝꯗ ꯆꯥꯛ ꯆꯥꯊꯣꯛꯑꯒ ꯂꯩꯈ꯭ꯔꯕꯒꯤ ꯍꯧꯖꯤꯛꯇꯤ ꯀꯅꯥꯁꯨ ꯂꯩꯥꯗꯕꯒꯤ ꯅꯪꯕꯨ ꯇꯧꯔ ꯂꯩꯕꯅꯤ
ꯒ꯭ꯌꯥꯟ ꯇꯥ
ꯃꯤ ꯈꯔ ꯅꯅꯦ ꯑꯦ ꯇꯥꯕ꯭ꯔꯣ ꯍꯜꯂꯣ
ꯇꯠꯈ꯭ꯔꯦ
ꯇꯥꯕ꯭ꯔꯣ ꯑꯩ ꯃꯊꯥꯏ ꯌꯥꯝ ꯁꯥꯏꯌꯦ
ꯀꯩꯒꯤꯅꯣ
ꯉꯁꯥꯏ ꯑ ꯉꯁꯥꯏꯗꯣ ꯅꯨꯄꯥ ꯑꯃꯅꯅꯦ ꯇꯦꯛꯁ ꯁꯥꯔꯝꯕꯅꯦꯕ ꯅꯪ ꯂꯩꯕ꯭ꯔꯣꯅ ꯑꯗꯨ ꯃꯇꯝꯗ ꯑꯩꯅ ꯆꯥꯛ ꯆꯥꯈ꯭ꯔꯦꯕ ꯇꯥꯕ꯭ꯔꯥ ꯑꯗꯨꯗꯒꯤ ꯃꯥꯁꯦ ꯍꯧꯖꯤꯛꯇꯤ ꯂꯥꯏꯔꯤꯛ ꯄꯥꯕ ꯆꯠ ꯕ ꯃꯥꯜꯂꯦꯕ ꯑꯃꯨꯛꯀꯥꯎ ꯑꯩꯅ ꯐ꯭ꯔꯤꯅꯦ ꯍꯥꯏꯕꯗ ꯃꯥ ꯔꯤꯄ꯭ꯂꯥꯏ ꯄꯤꯗ꯭ꯔꯦ ꯍꯧꯖꯤꯛ ꯄꯨꯡ ꯄꯨꯡ ꯕꯥꯔꯣ ꯇꯥꯔꯝꯗꯥꯏꯗ ꯑꯃꯨꯛꯀ ꯆꯪꯂꯛꯅꯤꯉꯥꯏ ꯃꯥꯜꯂꯦ
ꯀꯩꯅꯣ ꯃꯤ ꯅꯧꯅ ꯈꯪꯅꯕ ꯃꯤꯔꯣ ꯅꯪꯒꯤꯁꯦ
ꯅꯠꯇꯦ ꯑ ꯅꯨꯃꯤꯠ ꯑꯅꯤ ꯁꯨꯈ꯭ꯔꯦ ꯃꯗꯨ ꯅꯨꯄꯥꯒ
ꯎꯝ ꯍꯣꯔꯦꯟ ꯁꯥꯟꯅꯔꯣ ꯀꯥꯏꯗꯧꯔꯒꯦ ꯑꯗꯨꯗꯤ ꯍꯌꯦꯡꯗꯤ ꯀ꯭ꯂꯥꯁ ꯆꯠꯇꯧꯔ ꯅꯣꯏ ꯅꯪ ꯉꯟ ꯇꯨꯝꯗꯣꯏꯔꯥ
ꯄꯨꯡ ꯇꯨꯋꯦꯜꯐ ꯃꯃꯥꯡ ꯄꯨꯈꯪꯗꯦ ꯇꯨꯝꯅꯤꯡꯕ ꯃꯇꯝꯗ ꯑꯗꯨꯝ ꯇꯨꯝꯅꯤ
ꯑꯁ ꯑꯥꯒꯁ ꯇꯧꯕꯤꯗ꯭ꯔꯗꯤ ꯐꯅꯤꯗ ꯇꯜꯂꯦ ꯌꯥꯝꯅ
ꯑꯁ ꯑꯩꯁꯨꯨ ꯌꯥꯝ ꯇꯥꯟꯂꯦ ꯑꯩꯗꯤ ꯅꯨꯄꯤ ꯑꯃꯒꯤꯗꯣ ꯑꯦꯁꯥꯏꯟꯃꯦꯟꯗꯣ ꯂꯣꯏꯈ꯭ꯔꯦ
ꯑ ꯌꯥꯝ ꯊꯨꯏꯅ ꯑꯩꯁꯨ ꯍꯌꯦꯡ ꯂꯩꯔꯨꯔꯅꯤ ꯑꯗꯨꯒ ꯇꯧꯔꯅꯤ ꯁꯤꯟꯕ ꯍꯧꯔꯅꯤ ꯑꯩꯁꯨ ꯍꯌꯦꯡ ꯍꯪꯆꯤꯠꯇꯒꯤꯗꯤ ꯇꯦꯟ ꯗꯦꯖ ꯈꯛꯇ ꯉꯥꯏꯔꯦ ꯑꯩ ꯂꯥꯛꯀꯗꯕ ꯌꯥ
ꯆꯥꯅꯤꯡꯗꯦ ꯇꯉꯥꯏꯔꯦ
ꯀꯝ ꯇꯗꯦ ꯀꯃꯥꯏꯅ ꯇꯧꯗꯣꯏꯅꯣ
ꯑꯩꯁꯨ ꯇꯜꯂꯦꯗ ꯇꯨꯝꯅꯤꯡꯗ꯭ꯔꯦ ꯊꯕꯛꯁꯨ ꯊꯕꯛ ꯇꯧꯕꯁꯨ ꯇꯜꯂꯦꯅꯦ ꯈꯪꯗꯦ ꯄꯩꯁꯥꯗꯤ ꯄꯥꯝꯃꯦ
ꯑꯩꯁꯨ ꯄꯩꯁꯥ ꯄꯥꯝꯃꯤ
ꯊꯕꯛ ꯇꯧꯕꯗꯤ ꯑꯃꯨꯛ ꯇꯜꯂꯦ ꯅꯨꯡꯇꯤꯒꯤ ꯆꯠꯇꯣꯏꯅꯦ
ꯍ ꯏꯟꯇꯔꯟꯁꯤꯞ ꯄꯣꯅꯤꯡꯉꯥꯏ ꯀ ꯌꯥꯝ ꯇꯥꯂꯤꯗ
ꯎꯝ ꯁ꯭ꯀꯨꯜ ꯅꯨꯡꯇꯤꯒꯤ ꯀꯥꯕꯗꯨꯗꯁꯨ ꯇꯜꯂꯦꯅ ꯂꯩꯔꯤꯉꯥꯟꯁꯤꯗ ꯊꯕꯛ ꯅꯨꯡꯇꯤꯒꯤ ꯆꯠꯇꯣꯏꯅꯦꯕ ꯅꯠꯇ꯭ꯔꯗꯤ ꯄꯩꯁꯥ ꯂꯥꯛꯑꯣꯏꯗꯣꯏꯕ ꯑꯁ
ꯑꯗꯨ ꯈꯔꯗꯤ ꯄꯩꯁꯥ ꯎꯝ ꯐꯪꯕꯅꯤꯅꯀꯣ ꯑꯗꯨ ꯃꯇꯝꯗꯤ ꯈꯔꯗꯤ ꯅꯨꯡꯉꯥꯏꯔꯛꯀꯦꯔꯥ ꯈꯪꯗꯦ ꯋꯥꯔꯁꯨ ꯐꯪꯕꯅꯤꯅ ꯅꯠꯇ꯭ꯔꯣ
ꯍꯣꯏꯅꯦ ꯅꯨꯡꯉꯥꯏꯔꯅꯤꯅꯦ ꯄꯩꯁꯥꯗꯨ ꯐꯪꯉꯗꯤ ꯑꯍꯥꯟꯕꯗꯩꯗꯤ ꯌꯥꯝꯗꯧꯗꯤ ꯃꯥꯟꯗꯦꯀꯣ ꯐꯤꯞꯇꯤꯟꯒ ꯑꯣꯏꯒꯗ꯭ꯔꯥ
ꯍꯣꯏ ꯕꯦꯔꯒꯤꯅꯤꯅ ꯑꯣꯏꯔꯅꯤꯅꯦ ꯁꯣꯏ ꯇꯜꯂꯥꯁꯨ ꯍꯪꯕꯥ ꯇꯔꯦꯗꯨꯗ
ꯍꯣꯏ ꯐꯤꯐꯇꯤ ꯀꯥꯏꯗꯤ ꯐꯤꯐꯇꯤꯗ ꯌꯧꯔꯝꯗꯣꯏꯔꯅꯦ ꯌꯧꯔꯝꯗꯧ ꯃꯟꯗꯤꯌꯦ ꯗꯤꯕꯥꯁꯥꯒꯤ ꯇꯧꯔꯤ ꯃꯤꯈꯩꯗꯣ
ꯃꯥꯄꯜ ꯔꯣꯝꯗ ꯆꯠꯂꯗꯤ ꯌꯥꯎꯒꯅꯤ ꯑꯩ ꯈꯪꯉꯤ
ꯑꯗꯣ ꯑꯁ ꯈꯪꯗꯦ ꯎꯝ
ꯖꯤ ꯑꯦꯟ ꯑꯦꯝꯒꯨꯝꯕ ꯇꯝꯕ ꯈꯣ ꯁꯤꯁꯨ ꯑꯦꯛꯁꯄꯤꯔꯤꯌꯦꯟꯁꯇꯤ ꯈꯔꯗꯤ ꯂꯩꯀꯣ ꯃꯣꯏꯗꯤ ꯆꯍꯤ ꯑꯅꯤ ꯑꯍꯨꯝꯕꯨꯗꯤ ꯑꯗꯨ ꯑꯣꯏꯒꯤ ꯇ꯭ꯋꯦꯟꯇꯤ ꯊꯥꯎꯖꯟ ꯍꯥꯏꯌꯦ
ꯎꯝ
ꯑꯗꯨꯗꯤ ꯑꯩꯈꯣꯏ ꯈꯨꯈꯟꯒꯤ ꯅꯨꯄꯤ ꯑꯃ ꯂꯥꯏꯕꯅꯦꯕ ꯍꯟꯗꯛꯅ ꯆꯠꯄ ꯑꯗꯨ ꯅꯨꯄꯤꯗ ꯍꯥꯡꯕ ꯃꯇꯝꯗ ꯆꯍꯤ ꯃꯔꯤꯒꯤꯗꯤ ꯂꯥꯛ ꯑꯃ ꯍꯦꯟꯅꯤꯉꯥꯏ ꯃꯥꯜꯂꯦꯒ ꯍꯥꯏꯌꯦ ꯆꯍꯤ ꯃꯔꯤꯒꯤ ꯀꯣꯔꯁꯇꯤ ꯆꯥꯛꯀꯨꯏꯅ ꯇꯝꯕꯅꯤꯅꯅ ꯃꯥꯅ ꯍꯥꯏꯔꯛꯄ
ꯀꯩꯅꯣ ꯑꯥ ꯃꯄꯥꯥꯟꯂꯝꯒꯤ ꯀꯣꯔꯁꯇꯔꯕ ꯄꯩꯁꯥ ꯇꯥꯏꯌꯦ ꯍꯥꯏꯔꯕ
ꯅꯠꯇꯦ ꯊꯕꯛ ꯇꯧꯕꯒꯤ
ꯑꯣ ꯆꯍꯤ ꯃꯔꯤꯒꯤ ꯆꯍꯤ ꯃꯔꯤ ꯊꯕꯛ ꯇꯧꯕꯅ
ꯑꯩꯈꯣꯏꯁꯦ ꯆꯍꯤ ꯃꯔꯤ ꯇꯝꯃꯤꯅ
ꯑꯥ
ꯑꯗꯨꯒ ꯖꯤ ꯑꯦꯟ ꯑꯦꯝ ꯈꯈꯣꯏꯗꯤ ꯆꯍꯤ ꯑꯍꯨꯝ ꯈꯛꯇ ꯑꯣꯏꯌꯦꯅ
ꯑꯥ
ꯗꯤ ꯑꯦꯟ ꯑꯦꯝ ꯈꯣꯏ ꯐꯥꯎ ꯐꯥꯎꯁꯨ ꯑꯩꯠꯇꯤ ꯊꯥꯎꯖꯟ ꯆꯥꯕꯒꯤ
ꯆꯥꯟꯁ ꯂꯩꯌꯦꯕ
ꯖꯤ ꯑꯦꯟ ꯑꯦꯝ ꯑꯩꯈꯣꯏꯗ ꯑꯩꯠꯇꯤ ꯊꯥꯎꯖꯟ ꯆꯥꯏꯕ ꯑꯗꯣ ꯈꯔꯗꯤ ꯑꯦꯛꯁꯄꯤꯔꯤꯌꯦꯟꯁ ꯆꯕ ꯑꯗꯨ ꯅꯨꯄꯤꯗꯤ ꯑꯩ ꯃꯥꯅ ꯍꯥꯏꯔꯛ ꯍꯥꯏꯔꯛꯄꯥꯗꯣ ꯆꯍꯤ ꯃꯔꯤ ꯇꯝ ꯃꯈꯣꯏꯗꯤ ꯍꯥꯏꯕꯗꯤ ꯆꯍꯤ ꯃꯔꯤꯗꯤ ꯈꯛ ꯀꯨꯏꯅꯗꯤ ꯆꯠꯂꯦꯅ
ꯎꯝ
ꯑꯗꯨ ꯑꯣꯏꯕꯒꯤ ꯄꯩꯁꯥꯗꯣ ꯂꯥꯥꯛ ꯑꯃ ꯍꯦꯟꯅꯤꯉꯥꯏ ꯃꯥꯜꯂꯦ ꯍꯥꯏꯕ ꯇꯣꯂꯣꯞ
ꯀꯩ ꯀꯩ ꯂꯝꯗꯅꯣ ꯍꯥꯏꯁꯦ
ꯅꯞꯕꯣꯔꯥ
ꯑꯣ ꯆꯠꯈ꯭ꯔꯥꯁꯤꯔ ꯑꯗꯨꯗꯤ ꯑꯩ ꯆꯠꯁꯨ ꯆꯠꯅꯤꯡꯉꯦ ꯑꯗꯨꯗ
ꯍꯣꯏ ꯑꯩꯈꯣꯏ ꯂꯣꯏꯕ ꯃꯇꯝꯗꯒꯤ ꯈꯥꯡꯕ ꯇꯥꯔꯦꯅꯦꯀꯣ ꯑꯗꯨꯗꯤ
ꯎꯝ ꯑ ꯑꯁꯤꯗ ꯂꯩꯆꯤꯜ ꯑꯃꯥ ꯄꯥꯏꯒ꯭ꯔꯦ ꯀꯩꯅꯣ ꯗ꯭ꯔꯦꯒꯟ ꯁꯦꯞꯀꯤ ꯂꯩꯆꯤꯜ ꯍꯣꯔꯤ ꯍꯣꯔꯤ ꯇꯧꯔꯒ ꯃꯃꯤꯠ ꯃꯌꯥꯗ ꯏꯁꯇꯥꯔ ꯑꯅꯤ ꯀꯥꯞꯄ ꯋꯥꯅꯤꯗ ꯍꯁ ꯀꯔꯤ ꯇꯥꯛꯏꯖꯥꯠꯅꯣ
ꯅꯣꯡ ꯑꯁ ꯅꯪ ꯥꯎꯕ ꯐꯥꯕ ꯐꯪꯅꯤ ꯔꯤꯖꯜꯒ ꯄꯥꯁ ꯇꯧꯔꯅꯤ ꯑꯣ ꯍꯥꯌꯦꯡ ꯊꯑꯒ ꯑꯗꯤ ꯆꯞꯄ ꯉꯗꯣꯏꯅ ꯈꯪ ꯌꯣ ꯑꯗꯨꯗꯤ ꯇ ꯃ